ꯍꯂ ꯎ ꯆꯥꯛꯆꯥꯥ ꯆꯥꯗ꯭ꯔꯤ ꯑꯩꯈꯣꯏ ꯉꯁꯥꯏ ꯕꯣꯔꯥꯒ ꯁꯤꯡꯖꯨꯒ ꯆꯥꯕꯗꯣ ꯄꯨꯛ ꯊꯜꯂꯦ ꯍꯧꯖꯤꯛꯐꯥꯎ
ꯑꯩꯗꯤ ꯆꯥꯈ꯭ꯔꯦ ꯅꯝꯐꯨꯗ ꯅꯍ ꯅꯨꯨꯄꯥ ꯆꯥꯛꯂ ꯅꯝꯐꯨꯗ ꯆꯥꯛꯈ꯭ꯔꯦ ꯃꯥꯁꯨ ꯃꯊꯟ ꯆꯥꯛꯆꯥꯕꯖꯨ ꯅꯨꯡꯉꯥꯏꯗꯦ ꯑꯗꯨꯒꯤ ꯗꯤ
ꯅꯪꯒꯤ ꯀꯣꯂꯤꯐ꯭ꯂꯋꯔꯗꯨꯣ ꯀꯣꯕꯤꯒꯤ ꯐ꯭ꯂꯋꯔꯗꯨ ꯍꯥꯎꯕ꯭ꯔꯥ
ꯂꯣꯏ ꯆꯠꯊꯣꯛꯈ꯭ꯔꯦ ꯍꯣꯏ ꯂꯩꯕꯅꯦ
ꯑꯔꯤꯗꯤ ꯑꯣꯏꯕ ꯃꯥꯜꯂꯦ ꯑꯗꯨꯗꯣ
ꯑꯣꯏꯔꯗꯤ ꯑꯣꯏ
ꯑ
ꯎꯄꯥꯥꯏ ꯂꯥꯏꯦ ꯑꯣꯜꯁꯨꯗꯤ ꯍꯗ
ꯎꯝ ꯑꯩꯈꯣꯏꯗꯤ ꯍꯧꯖꯤꯛꯅ ꯆꯥꯛ ꯆꯥꯛꯇꯣ ꯊꯣꯡꯕ ꯂꯣꯏꯕꯅꯦ
ꯏꯃꯥꯟꯅꯕꯤꯗꯣ ꯂꯥꯛꯈ꯭ꯔꯕꯣ
ꯎꯝ ꯍꯂꯒꯦ ꯃꯥꯗꯣ ꯃꯥꯒꯤ ꯃꯃꯥꯟꯅꯕ ꯑꯃ ꯂꯩꯅ ꯅꯨꯄꯤ ꯃꯥꯟꯕ ꯐꯤꯠꯂꯤꯃꯣꯟ ꯍꯥꯏꯕꯗ ꯃꯥ ꯃꯥꯕꯨ ꯃꯦꯀꯞ ꯇꯧꯕꯤꯒꯦꯅ ꯍꯥꯏꯕꯀꯣ ꯃꯥꯅ ꯑꯗꯨꯗꯒꯤ ꯆꯠꯈ꯭ꯔꯦ
ꯇꯤꯁ ꯑꯣꯏꯕ꯭ꯔꯥ
ꯍꯣꯏꯅꯦ ꯇ꯭ꯔꯦꯅꯤꯡ ꯂꯣꯏꯔꯒ ꯍꯜꯂꯛꯄꯅꯦ ꯃꯄꯥꯟꯗꯅ
ꯃꯥꯏꯒ ꯃꯗꯤꯦ
ꯑꯩꯁꯦ ꯑꯁ ꯏꯁꯤꯡ ꯊꯛꯇꯕ ꯀꯨꯏꯔꯦ ꯁꯤ
ꯑꯃꯨꯛꯀ ꯑꯩꯁꯨ ꯄꯤꯝꯄꯜꯁ ꯌꯥꯝ ꯊꯣꯛꯑꯦ ꯍꯧꯖꯤꯛꯀꯥꯟꯁꯦ ꯄꯤꯝꯄꯜꯁ ꯊꯣꯛꯑꯦ
ꯑꯁꯥꯕ ꯅꯪꯗꯤ ꯇꯣꯏꯅ ꯆꯥꯔꯗꯤ ꯁꯨꯃꯥꯏꯅ ꯊꯣꯛꯄ꯭ꯔꯥ
ꯈꯪꯗꯦ ꯄꯦꯔꯦꯠ ꯂꯥꯛꯇ꯭ꯔꯤꯉꯩꯗꯀꯣ ꯃꯃꯥꯡꯗ ꯑꯗꯨꯝ ꯊꯣꯛꯄꯅꯦ ꯑꯩꯒꯤꯁꯤ ꯎꯝ ꯑꯩꯒꯤ ꯃꯥꯏꯗꯣ ꯑ ꯁꯥꯏꯠ ꯑꯃꯗ ꯈꯛꯇ ꯊꯣꯛꯄ ꯑꯃꯗꯗꯤ ꯊꯣꯛꯇꯕ
ꯑꯣ
ꯊꯣꯛꯑꯒ ꯑꯃꯨꯛꯀ ꯊꯣꯛꯄ
ꯎꯝ
ꯎꯝ
ꯄꯤꯝꯄꯜꯁ ꯊꯣꯛꯇꯕ ꯀꯨꯏꯔꯦ ꯑꯩꯗꯤ ꯏꯟꯁꯥꯡ ꯑꯣ ꯂꯣꯡ ꯕꯤꯟꯁꯇꯣ ꯑꯗꯨꯒ ꯁꯧꯒ꯭ꯔꯤ ꯊꯣꯡꯕ ꯃꯥꯜꯂꯦ ꯎꯖꯦ ꯑꯗꯨꯒ ꯀꯥꯡꯍꯥꯎ ꯁꯦꯝꯃꯦ ꯍꯧꯖꯤꯛ
ꯑ
ꯅꯨꯄꯤ ꯃꯥꯗꯣ ꯃꯥꯗꯣ ꯑꯍꯥꯎꯕ ꯆꯥꯅꯤꯡꯕꯅ ꯂꯣꯏꯔꯦ ꯏꯟꯁꯥꯡ ꯂꯥꯎꯔꯀꯥꯟꯗ ꯍꯣꯏꯅꯦ ꯑꯍꯥꯎꯕ ꯆꯥꯅꯤꯡꯃꯟꯕꯒꯤ ꯏꯟꯁꯥꯡ ꯊꯤꯕ ꯀꯥꯟꯗ ꯐꯪꯗꯦ
ꯑꯊꯣꯡꯕꯗꯨ ꯑꯣꯏꯅ ꯂꯧ ꯂꯧꯕ ꯌꯥꯗ꯭ꯔꯣ
ꯎꯝ ꯑꯊꯣꯡ ꯕꯗꯤ ꯄꯥꯝ ꯏꯃꯥ ꯃꯥꯗꯣ ꯑꯁ ꯍꯥꯎꯇꯦ ꯁꯨꯃꯥꯏꯅ ꯍꯥꯏꯌꯤꯅꯤ ꯃꯥꯗꯣ ꯊꯣꯡꯕ ꯂꯣꯏꯕꯗꯨ
ꯆꯦꯐ ꯑꯣꯏꯕꯅꯤꯅꯀꯣ ꯑꯁ ꯃꯥꯒꯤ ꯀ꯭ꯌꯨꯕꯤꯟ ꯐꯥꯏꯟ ꯀꯦꯚ꯭ꯂꯦ ꯒ꯭ꯂꯥꯏꯟꯒꯤ ꯄꯦꯟꯇꯤ ꯁꯦꯠꯂꯒ ꯂꯥꯛꯑꯦ ꯅꯨꯄꯥꯒꯤ ꯈꯪꯗꯦꯗ
ꯍꯜꯂꯣ
ꯅꯨꯄꯤꯒꯤ ꯅꯨꯄꯤꯒꯤ ꯐꯨꯔꯤꯠ ꯄꯤꯒꯅꯤ ꯑꯥ ꯑꯩꯅ ꯁꯤꯗ ꯑꯥ ꯁꯤ ꯍꯟꯒꯅꯤ ꯁꯤꯠ ꯍꯟꯒꯅꯤ ꯃꯥꯕꯨ ꯍꯌꯦꯡ ꯆꯠꯈꯤ ꯍꯧꯖꯤꯛ ꯑꯦꯜꯂꯤꯌꯨ
ꯍꯌꯦꯡ ꯆꯠꯇꯣꯏꯔꯥ
ꯍꯌꯦꯡ ꯎꯝ ꯆꯠꯀꯅꯤ ꯍꯥꯏꯌꯦ ꯃꯥ ꯊꯕꯥꯛꯇꯣ ꯍꯧꯔꯅꯤ ꯍꯥꯏꯌꯦ ꯑꯗꯨꯒꯤ ꯃꯥꯗꯣ ꯍꯣꯜꯗꯦ ꯇꯨꯝꯈ꯭ꯔꯦ ꯗ꯭ꯔꯦꯁ ꯇꯧꯔꯒ
ꯀꯥꯏꯗ ꯑꯃꯨꯛꯀ ꯇꯥꯎꯗꯣꯏꯔꯣ ꯀꯥꯏ ꯖꯒꯥꯗꯔꯣ
ꯖꯦꯅꯤꯝꯁꯀꯤ ꯃꯅꯥꯛꯇ ꯍꯥꯏꯌꯦ
ꯎꯝ
ꯆꯦꯞꯁꯨ ꯃꯥꯅꯤꯗ ꯑꯁ ꯍꯥꯠꯄ ꯌꯦꯡꯂꯗꯤ
ꯁꯝꯖꯨ ꯍꯥꯥ
ꯀꯥꯛꯑꯣ ꯍꯥꯏꯌꯣꯕ
ꯈꯪꯗꯦꯗ ꯃꯥꯅ ꯃꯊꯟꯇꯒꯤ ꯀꯥꯏ ꯍꯥꯏꯗꯨꯅ ꯃꯊꯟꯇꯒꯤ ꯄꯥꯝꯕꯗꯨꯅꯤ
ꯃꯁꯥꯅ ꯑꯄꯥꯝꯕ
ꯁꯝꯗꯣ ꯀꯛ ꯀꯛꯈ꯭ꯔꯣ ꯍꯥꯏꯅꯩ ꯑꯩꯗꯤ ꯑꯁ ꯐ꯭ꯂꯥꯏ ꯇꯧꯅꯤꯡꯉꯥꯏ ꯃꯥꯅꯤ ꯅꯨꯡꯁꯤꯠ ꯀꯜꯅꯔꯤꯀꯣ ꯃꯥꯒꯤ ꯁꯝꯗꯨꯅ ꯅꯨꯡꯁꯤꯠꯇ ꯌꯥꯎꯈ꯭ꯔꯕꯅꯤ ꯃꯥꯗꯣ
ꯑꯦ ꯍ
ꯀꯥꯈ꯭ꯔꯣ ꯍꯥꯏꯔꯣ
ꯑꯈꯥꯕꯗꯣ ꯑꯈꯥꯕꯗꯣ ꯄꯤꯊꯔꯀꯣ ꯑꯗꯨꯒ ꯑꯂꯨ ꯑꯂꯨ ꯑꯂꯨꯁꯨ ꯊꯝꯕ꯭ꯔꯥ ꯑꯂꯨꯒ ꯀꯥꯡꯪꯍꯥꯎ ꯁꯦꯝꯃꯤ ꯃꯥꯗꯣ
ꯑꯈꯥꯕꯗꯤ ꯑꯩꯗꯤ ꯄꯥꯝꯗꯦ ꯑꯁꯦꯡꯕ ꯑꯈꯥꯕꯗꯤ ꯇꯜꯂꯤ
ꯎꯝ
ꯆꯠꯅꯤꯡꯂꯦ ꯑꯀꯥꯕꯗꯤ
ꯑꯁ ꯇꯨꯝꯅꯤꯡꯉꯦ ꯌꯥꯝ ꯁꯤꯗꯤ ꯍꯌꯦꯡꯗꯤꯉ ꯅꯅ ꯑꯌꯨꯛ ꯉꯟꯇꯥꯗ ꯍꯧꯒꯠꯂꯒ ꯄ꯭ꯔꯦꯛꯇꯤꯁ ꯇꯧꯔꯅꯤ
ꯇꯥꯎ ꯇꯥꯥꯎꯣ
ꯐꯖꯅ ꯇꯣꯡꯕꯅꯤ ꯑꯦ ꯍꯌꯡꯕꯣ ꯂꯏ ꯍꯩꯀꯣ ꯑꯌꯣꯀ ꯁꯄꯦꯟꯒ ꯐ꯭ꯔꯥꯥꯟꯁ ꯇꯔꯨꯛ
ꯂꯣꯛꯇꯥꯛ ꯑꯣꯏꯕ꯭ꯔꯥ
ꯈꯪꯗꯦ ꯌꯦꯡꯕ ꯇꯥꯔꯤꯅꯦ ꯌꯦꯒꯅꯤ ꯑ ꯆꯀꯣꯒꯣ ꯀꯦ ꯍꯌꯦꯡꯗꯤ ꯀꯔꯤ ꯇꯧꯒꯗ꯭ꯔꯥ ꯅꯪꯒꯤ
ꯈꯪ ꯎ ꯂꯩ
ꯎꯕꯦꯁꯀꯥꯟꯅ ꯄꯥꯕꯗꯨ ꯄꯥꯔꯣꯅ ꯄꯥꯕ ꯍꯥꯎꯅ ꯑꯉꯣꯗꯤꯁꯨꯣ ꯅꯌꯣ
ꯃꯥꯒꯣ
ꯎꯝ
ꯅꯣꯛꯅꯤꯡꯉꯥꯏ ꯅꯣꯛꯅꯤꯡꯉꯥꯏꯣꯛꯄꯗꯤꯅꯦꯕ
ꯎꯝ
ꯂꯩꯔꯛꯒ ꯅꯣꯛꯅꯤꯡꯗꯕ ꯋꯥꯅꯦ ꯅꯣꯛꯅꯤꯡꯗꯦ ꯀꯔꯤꯁꯨ ꯅꯣꯛꯅꯤꯡ ꯐꯖꯥꯅꯗꯤ ꯈꯪꯗꯦ ꯖꯕ ꯇꯧꯕꯗꯤ ꯇꯧꯔꯝꯃꯦ ꯑꯗꯣ ꯅꯪꯅ ꯄꯥꯅꯤꯡꯉꯗꯤꯀꯣ ꯕꯨꯛ ꯂꯥꯏꯑꯦ
ꯀꯣꯃꯦꯗꯤꯒꯤ ꯂꯥꯏ꯭ꯛ ꯀꯣꯃꯦꯗꯤꯒꯤ ꯍꯥꯏꯕ꯭ꯔꯥ ꯅꯪ ꯍꯥꯏꯕ ꯕꯣꯛꯁ ꯅꯪ ꯅꯪꯅ ꯅꯣꯏꯒꯤ ꯍ꯭ꯌꯨꯃꯥꯔꯗ ꯈꯪꯗꯕꯒꯤꯔ
ꯅꯠꯇꯦ
ꯊꯣꯡꯗ ꯍꯟꯗꯣꯛꯑꯅꯤ
ꯑꯗꯨꯝ ꯅꯨꯡꯉꯥꯏ ꯅꯪꯅ ꯄꯥꯅꯤꯡꯕꯗꯤꯀꯣ ꯭ꯔꯨꯨꯞ ꯂꯑꯦ ꯑꯗꯨꯟ
ꯑꯩꯗꯣ ꯍꯧꯖꯤꯛ ꯊꯣꯡꯗ ꯍꯨꯟꯗꯣꯛꯑꯣ
ꯔꯣꯃꯤꯑꫭ ꯑꯦꯟ ꯖꯨꯂꯤꯌꯥꯠ ꯆ ꯂꯥꯏ ꯑꯗꯨ
ꯂꯞ ꯏꯁꯇꯣꯔꯤꯗꯤ ꯑꯩꯅꯤ
ꯃ
ꯍꯜꫪꯣ ꯑ ꯅꯣꯂꯦꯖ ꯒꯦꯟ ꯇꯥꯎꯅꯤꯡꯉꯥꯏ ꯒꯤ ꯕꯨꯛ ꯄꯥꯝꯃꯦ ꯑꯩꯒꯤ
ꯑꯗꯨꯗ ꯗꯤꯂꯥꯏꯇ ꯑꯩꯉꯣꯟꯟꯗꯤ ꯅꯍꯥ ꯅꯨꯄꯥ ꯑꯃꯗꯒꯤ ꯂꯥꯎꯕꯤꯔꯗꯤ ꯕꯨꯛꯇ ꯅꯨꯡꯉꯥꯏꯕ꯭ꯔꯣ
ꯑꯁ ꯑꯩꯗꯣ ꯑꯗꯨꯗꯣ ꯄꯥꯗꯦ ꯑꯩ ꯎꯝ ꯅꯨꯄꯤꯃ ꯑꯩꯈꯣꯏ ꯕꯧ ꯌꯦꯡꯀꯥꯟꯗ ꯅꯨꯄꯤ ꯑꯃ ꯑꯁꯥꯡꯕ ꯂꯅ
ꯍꯣꯏ
ꯑꯗꯨ ꯅꯨꯄꯤꯗ ꯑꯩ ꯄꯥꯒꯦꯅ ꯂꯥꯎꯈ꯭ꯔꯕ
ꯀꯩ ꯄꯤꯅꯣ ꯑꯁꯥꯡ ꯍꯥꯏꯗꯤ ꯃꯥꯒꯤ ꯁꯥꯡꯝꯗꯕ
ꯄꯦꯛ ꯈꯥꯎꯔꯒ ꯋꯥꯡꯕ ꯅꯨꯄꯤꯗꯣ ꯗꯤꯎ ꯗꯤꯎꯒ ꯗꯤꯌꯎꯒꯤ ꯂꯥꯏꯕꯔꯁꯦ
ꯑꯣ ꯑꯣ ꯑꯣ ꯍꯣ ꯍꯣꯏ
ꯑꯗꯨ ꯑ ꯄꯥꯝꯕ ꯃꯥꯅꯦ ꯑꯗꯨ ꯑꯁꯤꯁꯣ ꯄꯥꯕ ꯅꯨꯡꯉꯥꯏꯕꯅꯦ ꯍꯥꯏꯕꯀꯣ ꯃꯥꯗꯣ ꯄꯥꯅꯤꯡꯉꯦ ꯍꯥꯏꯕ ꯑꯥꯎꯊꯣꯔꯗꯣ ꯈꯪ ꯈꯪꯕ ꯃꯥꯅꯤ ꯃꯥꯗꯣ
ꯑꯣ ꯑꯣ ꯑꯩꯁꯨ ꯄꯥꯅꯤꯡꯉꯦ ꯑꯗꯣ ꯂꯣꯏꯔꯗꯤ ꯄꯤꯌꯨꯀꯣ ꯑꯩꯉꯣꯟꯗꯁꯨ
ꯎꯝ ꯑ ꯃꯥꯁꯨꯞꯄꯅꯤ ꯐꯨ ꯄꯤꯔꯥ ꯐꯨꯔꯇꯤ ꯐꯥꯎꯗꯤ ꯌꯥꯎꯒꯕꯅꯤ ꯑꯩꯁꯨ
ꯑ
ꯑꯁ ꯋꯥꯔꯜ ꯀꯥꯞ ꯂꯣꯏꯔꯗꯤ ꯑꯩꯁꯨ ꯕꯨꯛ ꯄꯥꯕ ꯍꯥꯎꯔꯅꯤ ꯅꯨꯡꯗꯥꯡꯗ
ꯑꯗꯣ ꯕꯨꯛ ꯂꯧꯕ ꯆꯠꯁꯦ ꯍꯥꯏꯕ ꯄꯩꯁꯥ ꯂꯩꯔꯤꯗꯤ
ꯎꯝ ꯌꯥꯏ
ꯎꯝ ꯇꯔꯦꯛ ꯅꯥꯏꯟꯇꯤꯟ ꯐꯥꯎ ꯀꯣ ꯑꯦꯛꯁꯇꯦꯟ ꯇꯧꯈ꯭ꯔꯕꯅꯦ ꯕꯨꯛ ꯐꯤꯌꯥꯔꯗꯣ ꯀꯦꯖꯤ ꯑꯃꯥꯗ ꯆꯥꯝꯃꯉꯥ
ꯎꯝ
ꯍꯣꯡꯕꯅꯦ
ꯎꯝ
ꯑꯩꯗꯤ ꯄꯩꯁꯥ ꯃꯤꯉꯣꯟꯗꯒꯤ ꯅꯤꯔꯒ ꯆꯠꯁꯦ ꯂꯥꯎꯔꯒ ꯆꯠꯁꯦ ꯈꯟꯕꯅꯦ ꯑꯩꯉꯣꯟꯗꯗꯤ ꯄꯩꯁꯥꯕꯨꯗꯤ ꯂꯩ ꯇ꯭ꯔꯦꯕ ꯍꯧꯖꯤꯛ ꯑꯗꯨ ꯑꯣꯏꯔꯁꯨ ꯑꯁꯤꯒꯤ ꯑꯣꯄꯣꯁꯤꯒꯗꯤ ꯑꯃꯨꯛꯀ ꯂꯥꯛꯑꯣꯏꯕ ꯌꯥꯝ ꯆꯥꯎꯋꯦꯕ ꯁꯤꯒꯤ ꯕꯨꯛ ꯐꯦꯌꯔꯁꯦ ꯅꯣꯔꯠ ꯏꯁ ꯀꯤ ꯑꯣꯏꯕꯅꯤꯀꯣ
ꯑ
ꯑ ꯑꯅꯝꯕ ꯑꯗꯨꯝ ꯄꯨꯔꯛꯑꯒ ꯂꯩꯌꯦꯕ
ꯍꯣꯜ
ꯌꯥꯝ ꯅꯨꯡꯉꯥꯏꯕꯅꯦ
ꯅꯣꯏ ꯆꯠ ꯅꯣꯏ ꯆꯠꯂꯤ ꯍꯥꯏꯕꯗꯣ ꯨ ꯀꯌꯥꯂꯥꯎ꯭ꯕꯔꯥ
ꯑꯩꯒꯤꯗꯤ ꯆꯠꯄꯅꯦꯕ ꯑꯩꯒꯤꯗꯤ ꯃꯔꯤ ꯈꯥꯛꯇ ꯂꯥꯋꯦ ꯑꯗꯨꯒ ꯑꯩ ꯏꯆꯥꯅꯨꯄꯤꯒꯤ ꯃꯔꯤ ꯂꯧꯋꯦ ꯑꯁꯤꯗ ꯆꯥꯝꯃꯥ ꯑꯗꯨꯒꯇꯔꯥ ꯇꯥꯔꯦ
ꯑꯣ ꯌꯥꯝ ꯍꯣꯡꯉꯤꯅ
ꯍꯣꯡꯕꯅꯦ ꯌꯥꯝ ꯍꯣꯡꯕꯅꯦ ꯑꯗꯨꯒꯤ ꯑꯁꯤꯒꯨꯝ ꯑꯗꯨꯝ ꯕꯨꯛ ꯈꯔꯕꯨꯗꯤ ꯂꯥꯏꯕꯨꯗꯤ ꯂꯩꯔꯝꯒꯅꯤ ꯂꯥꯏꯒꯅꯤꯕ ꯂꯥꯏꯕꯔꯤ ꯑꯗꯨ ꯑꯣꯏꯔꯁꯨ ꯌꯥꯝ ꯇꯥꯡꯉꯦꯕ ꯃꯣꯏꯒꯤꯗꯣ
ꯎꯝ
ꯎꯝ
ꯄꯥꯕ ꯍꯥꯔꯅꯤ ꯑꯁ ꯏꯪꯂꯤꯁꯗꯣ ꯎꯝ ꯀ ꯗꯤꯐꯤꯀꯜ ꯑꯣꯏꯕ ꯨꯕꯗꯤ ꯄꯥꯕ ꯉꯝꯗꯦ ꯑꯁ ꯕꯣꯀꯦꯕꯨꯂꯔꯤꯗꯣ
ꯎꯝ
ꯃꯤꯅꯤꯡꯗꯣ ꯌꯦꯡꯒ ꯄꯥꯕꯗꯨꯗꯤ ꯅꯨꯡꯉꯥꯏꯗꯦꯕ ꯑꯩꯈꯣꯏꯒꯤ ꯏꯪꯂꯤꯁ ꯂꯦꯚꯦꯜꯗꯗꯤ ꯂꯦꯚꯦꯜꯗ ꯄꯥꯕꯗꯨ ꯈꯔ ꯅꯨꯡꯉꯥꯏꯕ
ꯍꯣꯢ ꯏꯟꯗꯤꯌꯥ ꯑꯣꯊꯔ ꯏꯟꯗꯤꯌꯥ ꯃꯥꯒꯤꯀꯣ ꯏꯪꯂꯤꯁ ꯌꯥꯝ ꯍꯣꯡꯕ ꯂꯩꯌꯦ ꯑꯩꯉꯣꯟꯗ
ꯑꯣ
ꯂꯥꯏꯛ ꯏꯠ ꯍꯦꯄꯦꯟ ꯌꯦꯁꯇꯔꯗꯦ ꯍꯥꯏꯅꯀꯣ ꯌꯥꯝ ꯍꯣꯡꯉꯦ ꯑꯗꯨꯝ ꯌꯦꯡꯔ ꯂꯣꯏ ꯈꯪꯉꯅꯤ
ꯎꯝ ꯑꯩꯗꯣ ꯎꯝ ꯅꯣꯕꯦꯜꯁꯀꯨꯝꯕ ꯏꯪꯂꯤꯁꯇꯣ ꯗꯤꯐꯤꯀꯜ ꯑꯣꯏꯔꯗꯤꯀꯣ ꯑꯗꯨꯝ꯫ ꯄꯦꯟꯗꯤꯡ ꯂꯥꯎꯔꯒ ꯄꯦꯟꯗꯤꯡ ꯊꯝꯕꯅꯦ ꯑꯩꯗꯣ ꯑꯦ ꯕꫭꯛ ꯕꫭ ꯒꯤ ꯃꯔꯝ ꯁꯥꯔꯀꯥꯟꯗ ꯅꯪꯒꯤ ꯁꯦꯃꯤꯁꯇꯔ